ꯑ
ꯇꯥꯏ ꯀꯣ
ꯍꯣꯏ ꯇꯥꯏꯌꯦ
ꯆꯥꯛ ꯂꯣꯏꯕ꯭ꯔꯣ ꯆꯥꯛ ꯆꯥꯕ꯭ꯔꯣ ꯑꯩꯗꯤ ꯆꯥꯗ꯭ꯔꯦ ꯊꯣꯡꯕ ꯂꯣꯏꯔꯦ ꯑ ꯁꯧꯒ꯭ꯔꯤꯒ ꯈꯥꯃꯦꯟ ꯑꯈꯥꯕꯗꯣ ꯍꯧꯖꯤꯛꯀꯥꯟꯁꯦ ꯁꯧꯒ꯭ꯔꯤ ꯈꯛꯇ ꯆꯥꯏ ꯑꯦꯟꯃ ꯍꯧꯔꯦ
ꯌꯥꯝ ꯊꯦꯡꯉꯤꯀꯣ ꯅꯣꯏꯗꯤ
ꯑ ꯊꯤꯉꯦ ꯁꯨꯃꯥꯏꯅ ꯇꯧꯋꯦ ꯑꯩꯈꯣꯏꯗꯤ
ꯎ
ꯉꯔꯥꯡꯕꯥꯎꯁꯨ ꯌꯦꯡꯕꯅꯤꯅ ꯑꯒꯠꯄꯗꯣ ꯊꯦꯡꯅꯕ ꯋꯥꯠꯂꯤꯦ
ꯄꯨꯡ ꯑꯃꯒꯤꯒꯤꯁꯨ ꯑꯗꯨꯝ ꯌꯦꯡꯕ꯭ꯔꯥ ꯅꯣꯏꯗꯤ
ꯄꯨꯡ ꯑꯃꯒꯗꯤ ꯌꯦꯡꯗꯦ ꯉꯔꯥꯡ ꯅꯥꯏꯟ ꯊꯥꯔꯇꯤꯒꯤ ꯊꯣꯛꯄꯗꯣ ꯇꯨꯋꯦꯜꯐꯇ ꯂꯣꯏꯕꯅꯦꯕ
ꯑꯣ
ꯑꯗꯨꯒꯤ ꯀꯨꯏ ꯀꯨꯏꯅꯁꯨꯅꯥꯏꯌꯦ ꯃꯣꯏꯗꯣ ꯎꯝ ꯑꯁ ꯐꯖꯕꯅ ꯎꯝ ꯏꯪꯂꯦꯟ ꯏꯪꯂꯦꯟꯒ ꯀꯣꯡꯒꯣ ꯁꯥꯟꯅꯝꯂꯤꯕ ꯑꯗꯣ ꯀꯒꯣꯅ ꯍꯥꯥꯟꯅꯕꯣꯗꯣ ꯁꯀꯣꯠꯥꯎꯈ꯭ꯔꯕꯒꯣ ꯑꯃꯨꯛ ꯑꯅꯤꯔꯛ ꯒꯣꯜ ꯁꯀꯣꯔ ꯇꯧꯔꯦ ꯏꯪꯂꯦꯟꯅ ꯂꯥꯁꯇ ꯌꯥꯝ ꯐꯖꯔꯦ ꯀꯣꯡꯒꯣꯗꯣ ꯒꯣꯜ ꯑꯅꯤ ꯆꯥꯈ꯭ꯔꯀꯥꯟꯗ ꯃꯣꯏꯗꯣ ꯁꯅꯕ ꯍꯥꯏꯗꯕ ꯅꯔꯚꯁ ꯆꯠꯄ꯭ꯔꯥ ꯈꯪꯅꯤ
ꯑ ꯄꯤꯅꯥꯜꯇꯤ ꯄꯤꯅꯥꯜꯇꯤ ꯇꯥꯕꯗꯣ ꯌꯥꯝ ꯐꯖꯕꯅꯦ
ꯎꯝ ꯑꯦ ꯑꯩꯗꯤ ꯄꯦꯅꯥꯜꯇꯤ ꯇꯥꯔꯗꯤ ꯑꯩꯅ ꯁꯞꯄꯣꯔꯠ ꯇꯧꯕ ꯇꯤꯝꯗꯣ ꯅꯍꯥꯟ ꯅꯍꯥꯟꯁꯨ ꯌꯦꯡ ꯀꯥꯟꯗ ꯁꯨꯃꯥꯏꯅ ꯇꯥꯕ ꯉꯥꯝꯗꯕꯀꯣ
ꯎꯝ
ꯏ ꯇꯤ ꯇꯥꯔꯦ ꯑ ꯏꯗꯎ ꯌꯥꯗꯕꯨ
ꯅꯪ ꯅꯪ ꯑꯗꯨꯝ ꯍꯦ ꯗꯤ ꯅꯪꯗꯤ ꯑꯗꯨꯝ ꯍꯥꯠꯇꯅꯦ ꯃꯤꯌꯨ
ꯑ ꯑꯅꯤꯔꯛ ꯑꯅꯤꯔꯛ ꯋꯤꯟ ꯇꯧꯈ꯭ꯔꯦ ꯉꯝꯕꯅꯦ ꯎꯝ ꯍꯥꯡ ꯁ ꯐ꯭ꯔꯥꯟꯁ ꯉꯝꯈ꯭ꯔꯦ ꯑ ꯅꯣꯔꯋꯦ ꯉꯝꯈ꯭ꯔꯦ ꯉꯔꯥꯡꯁꯨ ꯏꯪꯂꯦꯟ ꯉꯝꯈ꯭ꯔꯦꯅ
ꯑꯥ ꯑ ꯑꯁꯤ ꯑꯁꯤ ꯐꯣꯟꯗ ꯌꯦꯡꯕꯗꯤ ꯑꯗꯨꯝ ꯉꯝꯕ ꯌꯥꯏꯑꯕ
ꯂꯥꯏꯐꯇꯩ ꯌꯦꯗꯤ ꯈꯗꯦꯗ ꯑꯩꯅ ꯌꯦꯡꯀꯥꯟꯗ ꯃꯣꯏꯅ ꯁꯤꯕꯅꯤꯗ ꯑꯩꯅ ꯈꯤꯗ
ꯍꯥꯏꯕ ꯅꯠꯇ꯭ꯔꯣ ꯅꯣꯏ ꯏꯝꯐꯥꯜꯗ ꯑꯣ
ꯑ ꯑꯦꯞ ꯁꯤꯔꯤꯦꯡꯕꯥꯏ
ꯑꯥꯎ
ꯁꯅꯥ ꯀꯥꯟꯗ ꯎꯝ ꯁꯨꯃꯥꯏꯅ ꯇꯧꯋꯦ ꯑꯃꯗꯤ ꯁꯤꯔꯦ ꯑꯃꯂꯗ꯭ꯔꯣ
ꯑ ꯟ ꯆꯠ ꯇꯔꯤꯉꯥꯏꯗꯗꯤ ꯃꯤꯅ ꯑꯗꯨꯝ ꯃꯈꯣꯏꯁꯨ ꯉꯥꯝꯕꯅꯦꯕ
ꯑꯩ ꯑꯩ ꯆꯠꯄ ꯅꯨꯄꯤ ꯅꯨꯃꯤꯠꯇꯣ ꯃꯣꯏꯒꯤ ꯑꯣꯄꯣꯅꯦꯟ ꯇꯦꯝꯗꯣ ꯌꯥꯝ ꯀꯟꯅꯅꯦꯕ ꯑꯗꯨꯒꯤꯅꯤ ꯑꯣꯔꯤꯁꯥꯗꯣ
ꯑꯣ ꯑꯗꯨꯕꯨ ꯐꯗꯤ ꯐꯖꯔꯝꯒꯅꯤꯀꯣ
ꯑ ꯌꯥꯝ ꯐꯖ ꯑꯁ ꯃꯣꯏꯒꯤ ꯔꯥꯎꯗꯣ ꯌꯥꯝ ꯐꯖꯗꯦ
ꯔꯥꯎ
ꯎꯝ ꯀꯔꯥꯎ ꯁꯤꯕꯗꯣ
ꯑꯣ
ꯃꯣꯏꯗꯣ ꯑꯗꯨꯒꯤ ꯑꯦ ꯃꯗꯥ ꯑꯥ ꯅꯠꯇꯦ ꯍꯥꯏꯕ ꯌꯥꯗꯦꯗꯣ ꯍꯥꯎꯗꯦꯟꯁꯤꯡꯅ ꯋꯥ ꯐꯠꯇꯕ ꯃꯣꯏꯕꯨ ꯍꯥꯏꯔꯒ ꯂꯥꯛꯕꯅꯦ ꯑꯗꯨ ꯅꯨꯃꯤꯠꯇꯣ
ꯑꯣ
ꯃꯇꯝ ꯃꯇꯥ ꯃꯪꯍꯟꯅꯤꯡꯉꯥꯏꯀꯣ ꯃꯣꯏꯗꯣ ꯇꯥꯍꯧꯕꯅꯦꯕ ꯃꯣꯏꯅ ꯒꯣꯜ ꯑꯅꯤ ꯑꯅꯤ ꯏꯁꯀꯣꯔ ꯇꯥꯎꯒꯦ ꯀꯣ
ꯎꯝ
ꯃꯇꯝ ꯃꯉꯥ ꯅꯤꯉꯥꯏ ꯇꯥꯎꯕꯒꯤ ꯑꯩ ꯂꯣꯏ ꯃꯤ ꯂꯣꯏꯅ ꯁꯥꯎꯅꯤꯡꯕ
ꯎꯝ
ꯔꯤꯁꯥꯅꯤꯗ
ꯑ
ꯑꯦꯞ ꯁꯤꯔꯤꯦꯡꯗꯥ ꯑꯁ ꯅꯪ ꯅꯪ ꯗꯦꯠ ꯀꯌꯥꯗ ꯂꯥꯛꯑꯅꯤ ꯏꯝꯐꯥꯜꯗ
ꯈꯪꯗꯦ ꯍꯥꯏꯌꯦ ꯈꯪꯗ꯭ꯔꯤ
ꯑꯣ ꯑꯣ ꯅꯪ ꯂꯥꯛꯑꯀꯥꯟꯗ ꯍꯥꯎꯔꯅꯤ ꯑꯗꯨꯗꯤ ꯗꯦꯠ ꯇ꯭ꯋꯦꯟꯇꯤ ꯐꯥꯏꯚꯇ ꯑꯦꯞꯁꯤ ꯌꯦꯡꯅꯥꯏꯁꯦ ꯎꯝ ꯗꯨꯨꯔꯥꯟ ꯀꯥꯞꯗ ꯃꯣꯏ ꯁꯥꯟꯅꯔꯅꯤꯕ
ꯑ ꯑꯁꯤ ꯑꯣ ꯑꯩꯁꯨ ꯌꯦꯡꯕ ꯆꯠꯀꯦ ꯑꯗꯨꯗꯤ
ꯎꯝ ꯆ ꯆꯁꯤ ꯀꯣ
ꯎꯝ ꯅꯣꯏ ꯄꯩꯁꯥ ꯄꯤꯔꯒ ꯆꯠꯄ꯭ꯔꯥ
ꯄꯩꯁꯥꯗꯤ ꯍꯣꯏ ꯂꯥꯎꯗꯤ ꯂꯥꯎꯔꯅꯤ ꯑꯗꯣ ꯌꯥꯝꯔꯣꯏ ꯍꯥꯏꯌꯦ ꯌꯥꯡꯈꯥꯏꯒꯨꯝꯕ ꯂꯥꯎꯕꯅꯦ ꯍꯥꯏꯌꯦ ꯍꯨꯔꯥꯟ ꯀꯥꯞꯗꯗꯤ ꯃꯤ ꯌꯥꯝꯕꯅꯦ
ꯎꯝ
ꯋꯥꯌꯦꯦꯞ ꯇꯥꯎꯕꯗꯣ ꯑꯚꯌꯥꯟꯁꯤꯡꯅ ꯑꯗꯨꯒꯨꯝꯕꯗꯣ ꯇꯥꯎꯕꯅꯤ ꯍꯥꯏꯌꯦꯑꯌꯦ ꯂꯥꯁ ꯏꯌꯥꯔꯗꯨꯔ ꯑꯣ ꯅꯨꯡꯉꯥꯏꯕꯅꯦ ꯑꯁꯇꯗꯤ ꯌꯥꯝꯅ ꯂꯥꯏꯕ ꯌꯦꯡꯕꯗꯣ
ꯎꯝ
ꯑꯦꯞ ꯁꯤ ꯔꯤꯗꯥꯏ ꯁꯅꯥꯕ ꯗꯨꯀꯥꯟꯗꯨꯗꯤ ꯃꯤ ꯌꯥꯝꯗꯦꯗ ꯚꯤ ꯑꯥꯏ ꯄꯤ ꯚꯤ ꯑꯥꯏ ꯄꯤꯒꯤꯁꯤꯠ ꯂꯥꯏꯅ ꯑꯗꯨꯗ ꯈꯛ ꯇꯞ ꯃꯤ ꯂꯥꯛꯑꯦ ꯌꯥꯝꯗꯤ ꯌꯥꯝꯃꯤ ꯂꯤꯁꯤꯡ ꯑꯃꯗꯤꯗꯤ ꯁꯨꯔꯝꯅꯤ ꯎꯝ ꯃꯤꯗꯣ
ꯈꯔ ꯎꯝ ꯈꯔ ꯉꯟꯅ ꯆꯠꯂꯒ ꯃꯃꯥꯡ ꯃꯃꯥꯡꯗ ꯊꯝꯅꯕ ꯇꯥꯎꯁꯦ ꯆꯠꯂꯗꯤ
ꯎꯝ ꯚꯤ ꯑꯥꯏ ꯄꯤ ꯁꯤꯗꯗꯤ ꯑꯩꯈꯣꯏ ꯐꯥꯝꯅꯤꯉꯥꯏ ꯐꯪꯔꯣꯏ ꯑꯩꯈꯣꯏꯒꯤꯗꯤ ꯇꯨꯔꯥꯟ ꯀꯥꯕꯗꯤꯀꯣ ꯇꯤꯛꯀꯦꯠꯁꯨ ꯌꯥꯝꯔꯅꯤ ꯏꯃꯗꯣ ꯇꯥꯡꯅꯤꯕ
ꯌꯥꯝ ꯃꯅꯤꯡ ꯑꯣꯏꯔꯗꯤ ꯎꯕꯁꯨ ꯐꯪꯉꯣꯏꯕ
ꯑꯥ ꯎꯔꯅꯤꯗ ꯏꯁꯇꯦꯗꯤꯌꯝ ꯑꯣꯏꯕꯅꯤꯅ ꯃꯤ ꯂꯣꯏꯅꯃꯛ ꯎꯅꯤꯡꯉꯥꯏꯒꯤ ꯁꯦꯝꯕꯤꯕꯒꯤꯅꯦ ꯑ ꯑꯥ ꯑꯥ ꯍꯣꯏ ꯅꯥꯟ ꯂꯖꯖꯥꯠ ꯂꯒꯥꯏ ꯌꯥꯁ ꯑꯁ ꯅꯨꯡꯉꯥꯏꯅꯤ ꯇ꯭ꯋꯦꯟꯇꯤ ꯐꯥꯏꯚꯇ ꯍꯥꯎꯔꯤꯅꯤ ꯀꯨꯏꯔꯣꯏ
ꯑꯁꯤ ꯑꯇꯣꯞ ꯑꯇꯣꯞꯄ ꯃꯐꯝꯗꯁꯨ ꯃꯈꯣꯏ ꯁꯥꯟꯅꯕ ꯆꯠꯀꯅꯤ
ꯑ ꯍꯣꯏ ꯆꯠꯀꯅꯤ ꯎꯝ
ꯑꯗꯨꯝ ꯂꯄꯗꯣ
ꯀꯟ ꯑ ꯁꯤꯇꯤ ꯃꯔꯤꯗꯔꯥ ꯃꯣꯏ ꯁꯅꯥꯔꯅꯤ ꯍꯥꯏꯕꯗꯣ
ꯑꯣ ꯁꯤꯗ ꯎꯝ ꯗꯨꯨꯔꯥꯡꯀꯥꯞꯗꯣ ꯀꯅꯥꯅ ꯍꯣꯁ ꯇꯕ꯭ꯔꯕꯣ
ꯑꯩꯁꯦ ꯀꯥꯎꯈ꯭ꯔꯦꯅꯦ ꯅꯣꯔꯠ ꯏꯁꯀꯤ ꯑꯣꯏꯕ꯭ꯔꯥ ꯎꯝ ꯅꯣꯔꯠ ꯏꯁꯀꯤ ꯈꯥꯛꯇ ꯑꯣꯏꯔꯣꯏ ꯈꯪꯗꯦꯗ ꯑꯩꯁꯨ ꯀ ꯋꯥꯔ ꯀꯥꯥꯟ ꯌꯦ ꯆꯒꯗ
ꯎꯝ ꯣꯠꯇꯣ ꯑꯗꯨꯗ ꯉꯥꯝꯃꯗꯤ ꯦꯀꯣꯅꯤꯁꯟ ꯌꯥꯝ
ꯍꯣꯏ ꯍꯣꯏ ꯐꯥꯅꯤ ꯏꯟꯗꯤꯌꯥꯟ ꯁꯨꯄꯔ ꯂꯤꯒꯗꯤꯁꯨ ꯆꯠꯀꯅꯤ ꯃꯣꯏꯁꯦ
ꯑꯣ ꯑꯁꯤ ꯉꯃꯗꯤ
ꯈꯪꯗꯦ ꯑ ꯅꯍꯥꯟ ꯁ ꯅꯥꯕꯗꯣ ꯑꯗꯨꯗꯣ ꯑ ꯔꯥꯎꯟ ꯌꯥꯝ ꯃꯣꯏ ꯀꯥꯔꯗꯤꯀꯣ ꯏꯟꯗꯤꯌꯥꯟ ꯁꯨꯄꯔ ꯂꯤꯒꯇ ꯏꯁꯅꯥꯃꯤ ꯐꯪꯅꯤ ꯍꯥꯏꯕꯅꯤ
ꯑ ꯍꯌꯦ ꯀꯣꯁꯤ ꯏ
ꯎꯝ ꯎꯝ
ꯍꯏ
ꯌꯥꯝ ꯄꯣꯄꯨꯂꯔ ꯑꯣꯏꯕꯅꯦ ꯅꯣꯡꯖꯣꯡ꯭ꯔꯥ ꯐꯥꯎꯁꯨ ꯑꯁ ꯂꯣꯏꯔꯦ ꯌꯥꯝ ꯐꯥꯎꯕꯅ ꯃꯥꯗꯣ ꯃꯤ ꯁꯦꯡꯅ ꯐꯣꯡ ꯁꯨ ꯑꯁ ꯃꯥꯕꯨ ꯆꯥꯏꯈ꯭ꯔꯦ ꯍꯥꯏꯌꯦꯦ ꯉꯥꯎꯔꯦ ꯍꯥꯏꯑꯦ ꯅꯨꯄꯥꯗꯤ ꯁꯥꯛꯇꯤ ꯊꯤꯌꯦ ꯑꯗꯨꯗ ꯑꯣꯏꯔꯁꯨ ꯁꯅꯥꯕ ꯍꯥꯏꯕꯅꯤ ꯅ ꯀꯣ ꯑꯁ ꯅꯨꯄꯤ ꯂꯣꯏ ꯃꯥꯕꯨ ꯉꯥꯎꯈ꯭ꯔꯦ
ꯑꯁ ꯗꯤ ꯀꯣ
ꯎ
ꯍꯥꯏꯗꯤ ꯐꯨꯠꯕꯣꯂꯔꯁꯤꯡꯕꯨꯗꯤ ꯑꯗꯨꯃꯥꯏꯅ ꯇꯧꯝꯅꯦ ꯑꯃꯨꯛ ꯑꯩꯈꯣꯏ ꯃꯁꯥꯒꯤ ꯌꯥꯝ ꯐꯖꯗ꯭ꯔꯁꯨ ꯁꯅꯥꯅꯕ ꯍꯥꯏꯔꯗꯤꯀꯣ ꯑꯗꯨ ꯄꯥꯝꯕꯅꯦ ꯃꯤꯅꯦ
ꯎꯝ ꯃ ꯃ ꯃꯒꯨꯟꯅ ꯒꯨꯟ ꯂꯏꯅꯤ ꯑꯣ
ꯁꯟꯗꯦꯗꯀꯣ ꯃꯈꯣꯏ ꯑꯁꯤ ꯃꯈꯣꯏ ꯑꯁꯤ ꯁꯥꯟꯅꯃꯤꯟꯅꯕꯁꯤꯡꯗꯣ
ꯑꯣ ꯑꯣ ꯄꯩꯁꯥ ꯌꯥꯝ ꯌꯥꯝ ꯄꯥꯏꯔꯅꯤ ꯅꯣꯏ ꯃꯣꯏꯗꯣ ꯐ ꯑꯁ ꯑꯪꯀꯜ ꯂꯥꯛꯑꯦ ꯑꯩꯈꯣꯏꯒꯤ ꯔꯦꯟꯒꯤ ꯃꯄꯨ ꯑꯩꯒꯤ ꯔꯦꯟꯇ ꯃꯨꯛ ꯆꯠꯔꯒꯦ
ꯎꯝ ꯀꯔꯤꯒꯤ ꯂꯥꯛꯄ꯭ꯔꯥ
ꯕꯦꯛꯒ꯭ꯔꯥꯎꯟ ꯈꯣꯟꯁꯦ ꯌꯥꯔꯗꯣꯏꯕ ꯑꯩꯒꯤ ꯔꯨꯝꯗ ꯂꯥꯛꯌ ꯗꯤꯀꯣ
ꯃꯈꯣꯏ ꯑ ꯁꯤ ꯁꯤ ꯔꯦꯟ ꯃꯄꯨꯗꯤ ꯀꯔꯤꯒꯤ ꯂꯥꯛꯄ꯭ꯔꯥ ꯍꯥꯏꯕꯅꯤ
ꯅꯠꯇꯦ ꯊꯕꯥꯛ ꯂꯥꯏꯕꯒꯤꯔꯥ ꯈꯪꯗꯦ ꯐꯣꯜ ꯇꯥꯎꯅꯤꯡꯉꯥꯏ ꯂꯥꯛꯄ꯭ꯔꯥ ꯍꯣꯏ ꯌꯦꯟꯁꯨ ꯑꯥ ꯌꯦꯟ ꯍꯥꯏꯕ꯭ꯔꯥ ꯅꯠꯇꯦ ꯃꯦꯗꯨꯅꯤꯀꯣ ꯌꯦꯟ ꯍꯥꯏꯕꯁꯤ ꯀꯩ ꯍꯥꯏꯗꯣꯏꯔ ꯍꯦꯟꯗꯣ ꯒ꯭ꯔꯥ ꯈꯠ
ꯀꯔꯤ ꯍꯥꯏꯕ
ꯌꯦꯟꯗꯤ ꯃꯤꯠꯇꯣ ꯑꯣꯏꯅ ꯍꯥꯏꯔꯤꯀꯣ ꯌꯦꯟ ꯍꯥꯏꯕꯗꯤ ꯆꯤꯀꯦꯟꯗꯣ ꯍꯥꯏꯕꯅꯤꯗ
ꯑ ꯆꯤꯀꯦꯟꯗꯤ ꯌꯦꯅꯤꯅ
ꯌꯦꯟ ꯂꯥꯏꯐꯇꯁꯨ ꯌꯦꯟ ꯑꯗꯨꯝ ꯍꯥꯏ ꯌꯦ
ꯑꯥꯎ
ꯑꯗꯨꯝ ꯍꯥꯏꯌꯦꯀꯣ ꯌꯦꯟ ꯒꯤ ꯆꯥꯛ ꯄꯤꯅꯤꯉꯥꯏ ꯂꯥꯛꯄ꯭ꯔꯥ ꯈꯪꯗꯦ
ꯌꯦꯟꯅ ꯑꯗꯨꯃꯥꯏꯅ ꯍꯥꯏꯌꯨ ꯉꯥꯏꯌꯦ ꯍꯣꯏ
ꯑꯣ ꯑꯣ ꯎꯝ ꯅꯪꯗꯤ ꯉꯁꯤ ꯀꯔꯤ ꯀꯔꯤ ꯇꯥꯎꯔꯅꯤ
ꯑꯗꯨꯝ ꯀꯣꯜ ꯇꯧꯔ ꯂꯩꯒꯦ
ꯑꯣ ꯌꯥꯝ ꯅꯨꯡꯉꯥꯏꯅ ꯑꯗꯨꯗꯤ ꯑꯣ ꯅꯨꯡꯉꯥꯏꯅ
ꯎꯝ
ꯅꯣꯏꯗꯤ
ꯑꯩꯅ ꯉꯁꯤ ꯍꯌꯦꯡ ꯀ꯭ꯂꯥꯁ ꯂꯩꯔꯦ ꯑꯗꯨꯒꯤ ꯄ꯭ꯔꯦꯛꯇꯤꯁ ꯆꯥꯎꯔꯅꯤ ꯁꯤꯅꯨꯃꯤꯝ ꯁꯤꯗꯤ ꯎꯝ ꯕꯣꯜ ꯁꯅꯥꯕꯗꯣ ꯑꯩꯈꯣꯏ ꯌꯨꯠ ꯑ ꯌꯨꯠꯀꯤ ꯂꯤꯗꯔꯁꯤꯡ ꯄꯁꯇꯥꯔ ꯄꯁꯇꯥꯔꯁꯨ ꯄꯨꯜꯂꯦ ꯎꯅꯒ ꯃꯤꯅꯤꯁꯇ꯭ꯔꯤꯒꯤ ꯑꯣꯏꯔꯦ ꯍꯥꯏꯌꯦ ꯃꯣꯏ ꯁꯥꯟꯅꯕꯗꯣ ꯌꯨꯠꯁꯤꯡꯒꯤ ꯃꯤ ꯈꯪꯅꯕꯁꯤꯡꯁꯨ ꯂꯥꯏꯅꯥ ꯌꯥꯝ ꯑꯥꯔꯕꯤ ꯁꯤꯗꯗꯤ ꯃꯤ ꯌꯥꯝ ꯉꯥꯏꯀꯣ ꯃꯤꯅꯤꯁꯇ꯭ꯔꯤꯒꯤ ꯄꯥꯔꯠ ꯑꯣꯐ ꯃꯤꯅꯤꯁꯇ꯭ꯔꯤ ꯍꯥꯏꯌꯦꯅ ꯍꯥꯏꯕꯗꯣ
ꯍ
ꯇꯤꯟꯅꯅꯤꯡꯉꯥꯏꯀꯣ ꯃꯤ ꯈꯪꯗꯕꯁꯤꯡꯗꯨꯕꯨ ꯇꯤꯟꯅꯅꯤꯡꯉꯥꯏ ꯁꯨꯃꯥꯏꯅ ꯇꯥꯎꯕꯅꯦ ꯍꯥꯏꯌꯦ ꯑꯁ ꯅꯨꯄꯤꯁꯤꯡꯁꯨ ꯌꯥꯝ ꯁꯅꯕ ꯍꯥꯏꯕ ꯂꯥꯛꯑꯦ ꯅꯨꯡꯉꯥꯏꯌꯦ ꯃꯣꯏꯒ ꯁꯥꯟꯅ ꯃꯤ ꯅꯝꯗꯣ
ꯑ
ꯖꯥꯠ ꯖꯥꯠ ꯊꯣꯡꯕꯅꯦ ꯑꯩꯈꯣꯏꯗꯣ ꯇꯔ ꯇꯣ ꯐꯥꯏꯚ ꯃꯦꯟꯒꯤ ꯂꯥꯏꯕꯅꯤꯅꯀꯣ ꯆꯥꯎꯕ ꯑꯁ ꯅꯨꯡꯉꯥꯏ ꯑꯦ ꯌꯥꯝ ꯁꯅꯥꯅꯤꯡꯉꯥꯏꯁꯨ ꯂꯩꯑꯦ ꯄꯥꯔꯛꯀꯨꯝꯕ ꯁ꯭ꯋꯤꯡꯒꯨꯝꯕ
ꯇꯨꯏꯕꯒꯨꯝꯕꯗ ꯖꯥꯗꯨꯁꯨ ꯂꯩꯥꯏꯌꯦ ꯌꯥꯝ ꯅꯨꯡꯉꯥꯏꯌꯦ ꯑꯗꯨꯗ
ꯎꯝ ꯑꯣ ꯑꯗꯨ ꯄꯥꯔꯛ ꯄꯥꯔꯛ ꯃꯅꯨꯡꯗ ꯇꯥꯁꯀ ꯂꯩꯕꯥ
ꯑꯥ ꯃꯄꯥꯟꯗ ꯂꯩꯕ ꯎꯝ ꯄꯥꯟꯒꯤ ꯑꯦꯇꯦꯆ ꯑꯣꯏꯔꯦ ꯃꯣꯏꯗꯣ ꯇꯥꯔꯕꯐꯥ ꯑꯦꯇꯦꯆ ꯑꯣꯏꯕꯒꯤꯅ ꯌꯥꯝ ꯅꯨꯡꯉꯥꯏ ꯕꯥꯁꯇ ꯍꯜꯂꯛꯑꯀꯥꯟꯗ ꯇꯣꯡꯔꯒ ꯏꯁꯩ ꯏꯁꯩ ꯁꯥꯔꯛꯑꯒ ꯑꯁ ꯌꯥꯝ ꯅꯨꯡꯉꯥꯏꯅꯦ ꯅꯪꯁꯨ ꯂꯥꯛꯑꯔꯗꯤꯀꯣ ꯑꯩꯈꯣꯏ ꯌꯥꯔꯤꯅꯤ ꯆꯠꯃꯤꯟꯅꯕ ꯑꯥꯔ ꯕꯤ ꯁꯤ ꯁꯤꯒꯤ ꯃꯈꯥ ꯈꯥꯗ ꯂꯣꯏꯅ ꯃꯥꯡꯃꯤ ꯀꯨꯝ ꯁꯨꯝ ꯑꯗꯨꯝ ꯂꯥꯛꯄ ꯌꯥꯏꯑꯕ
ꯑꯣ
ꯗꯨꯟꯖꯤ ꯅꯪꯕꯨꯁꯨ ꯆꯥꯖꯤ ꯍꯥꯏꯔꯒ ꯃꯥꯗꯤ ꯇꯥꯜꯂꯦ ꯍꯥꯏꯕ ꯌꯥꯝ ꯄꯥꯝꯈ꯭ꯔꯦ ꯃꯥꯗꯤ ꯌꯨꯠꯁꯤꯅ ꯑꯁꯨꯃꯥꯏꯅ ꯇꯤꯟꯅꯕꯁꯦ ꯌꯥꯝ ꯐꯩꯌꯦꯕ
ꯎꯝ ꯃꯗꯤ ꯀꯔꯤꯒꯤ ꯇꯥꯟꯕ꯭ꯔ
ꯈꯪꯗꯦꯗ ꯃꯥꯗꯤ ꯏꯀꯥꯏꯕꯅ ꯉꯝꯔꯦ ꯃꯥꯗꯤ ꯅꯪꯁꯨ ꯈꯥꯡꯉꯤꯅ ꯏꯟꯇ꯭ꯔꯨ ꯕꯔꯗ ꯑꯣꯏꯕꯒꯤꯅꯤ
ꯑꯁ ꯏꯀꯥꯏ ꯏꯀꯥꯏ ꯁꯤꯗꯤ
ꯏꯀꯥꯏꯕꯗꯨꯗꯤ ꯀꯔꯤꯝꯇꯁꯨ ꯐꯪꯔꯣꯏ